ꯍꯦꯂꯣ ꯍꯥꯏ
ꯅꯨꯡꯉꯥꯏꯔꯤꯀꯣ
ꯅꯨꯉꯥꯏꯕꯥ ꯉꯥꯛꯇꯥꯅꯦ ꯅꯪꯒꯤ ꯕꯣꯂꯨꯝꯗꯣ ꯌꯥꯝ ꯀꯟꯕ ꯑꯣꯏꯔꯛꯑꯅꯤ
ꯏꯀꯣ ꯆꯠꯂꯅꯦ
ꯑꯩꯅ ꯀꯟꯅ ꯇꯥꯗ꯭ꯔꯗꯤ ꯍꯥꯏꯅ ꯇꯧꯕ
ꯈꯔ ꯔꯤꯗꯨꯁ ꯇꯧꯍꯟꯅꯤ
ꯆꯠꯇ꯭ꯔꯣ ꯑ ꯏꯈꯩ ꯊꯥꯛꯄ ꯅꯨꯡ ꯑ ꯀꯔꯤ ꯏꯟꯁꯥꯡꯔꯣ ꯎꯝ
ꯇꯧꯈ꯭ꯔꯕ꯭ꯔꯣ
ꯇꯧꯔꯦ ꯀꯔꯤ ꯏꯟꯁꯥꯡ ꯂꯣꯏꯔꯕ ꯅꯣꯏ
ꯑꯩꯈꯣꯏ ꯉꯁꯤ ꯍꯪꯉꯣꯏ ꯍꯥꯏꯕ꯭ꯔꯥ
ꯍꯣꯏ ꯀꯔꯤꯅꯣ ꯏꯁꯅꯦꯜꯗꯣ ꯊꯔꯣꯏ
ꯊꯔꯣꯏ ꯊꯔꯣꯏꯑꯣ
ꯈꯔ ꯀꯃꯥꯏꯅ ꯇꯧꯕ
ꯍꯥꯥ
ꯉꯧꯕ꯭ꯔꯥ ꯅꯠꯇ꯭ꯔꯕ꯭ꯔꯥ ꯀꯃꯥꯏꯅ ꯇꯧꯕ꯭ꯔꯥ ꯍꯥꯏꯕ ꯉꯧꯔꯒ ꯊꯣꯡꯕ꯭ꯔꯥ ꯅꯠꯇ꯭ꯔꯒ ꯆꯝꯅ ꯊꯣꯡꯕ꯭ꯔꯥ ꯅꯠꯇ꯭ꯔꯒ ꯉꯧꯔꯒ ꯊꯣꯡꯕ꯭ꯔꯥ ꯍꯥꯏꯕ
ꯀꯔꯤ
ꯆꯝꯅ ꯊꯣꯡꯕ꯭ꯔꯥ ꯅꯠꯇ꯭ꯔꯒ ꯉꯧꯔꯒ
ꯑꯥ ꯉꯧꯔꯒ ꯊꯣꯡꯑꯦ ꯉꯧꯔꯒ ꯊꯣꯡꯑꯦ ꯑꯩꯗꯤ ꯀꯅꯥꯅ ꯊꯣꯡꯕꯁꯨ ꯈꯪꯗꯦ ꯍꯦꯛ ꯍꯧꯒꯠꯂꯒ ꯆꯥꯔꯦ ꯂꯣꯏꯔꯦ
ꯑꯣꯐꯤꯁ ꯆꯠꯇꯕ꯭ꯔꯣ
ꯍꯥꯥ
ꯊꯕꯛ ꯆꯠꯇꯕ꯭ꯔꯣ ꯍꯥꯏꯕ
ꯇ꯭ꯔꯤ
ꯊꯕꯛ ꯆꯠꯇꯕ꯭ꯔꯣ ꯍꯥꯏ
ꯆꯠꯀꯅꯤ ꯆꯠꯀꯅꯤ ꯆꯠꯀꯅꯤ
ꯑꯩ ꯈꯣꯟꯖꯦꯜꯕꯨ ꯇꯥꯕ ꯌꯥꯝ ꯅꯨꯡꯉꯥꯏꯇꯕ꯭ꯔꯣ
ꯑꯩꯅ ꯕꯣꯂꯨꯝ ꯈꯔ ꯀꯟꯗꯕ ꯑꯣꯏꯔꯝꯒꯅꯤ ꯍꯧꯖꯤꯛꯇ ꯌꯥꯔꯦ
ꯅꯪꯒꯤꯗꯨ ꯕꯣꯂꯨꯝ ꯌꯥꯝ ꯐꯨꯂ ꯊꯝꯕ꯭ꯔꯥ
ꯈꯔ ꯐꯨ ꯅꯠꯇꯦꯅꯦ ꯅꯪꯅ ꯇꯥꯗꯦ ꯍꯥꯏꯕꯒꯤ ꯑꯩꯅ ꯈꯔ ꯂꯩꯊꯈ꯭ꯔꯕꯅꯦ
ꯑꯩꯅ ꯇꯥꯗ꯭ꯔꯗꯤ ꯑꯩꯒꯤ ꯂꯩꯒꯗꯧꯕꯅꯤ ꯅꯪ ꯂꯩꯗ꯭ꯔꯁꯨ ꯌꯥꯅꯤ ꯅꯠꯇ꯭ꯔꯣ
ꯠꯇꯦ ꯑꯩꯅ ꯍꯥꯏ ꯑ ꯃꯤꯦꯗ ꯀꯠ ꯀ ꯇꯧꯔ ꯀꯅꯨ
ꯅꯪꯅꯤꯅꯦ
ꯍꯜꯂꯣ ꯌꯗꯕ꯭ꯔꯥ ꯍꯧꯗꯤ ꯌꯥꯔꯕ ꯌꯥꯗꯕ ꯍꯥꯏꯕ ꯍꯥꯎꯕꯔꯥ ꯍꯥꯪꯕꯥ ꯁꯥꯕ꯭ꯔꯥ ꯍꯥꯏꯕ ꯍꯨꯃꯥꯡ ꯊꯣꯛ
ꯎꯝ ꯉꯁꯤꯗꯤ ꯅꯨꯡꯁꯥ ꯊꯣꯛꯑꯦ ꯉꯔꯥꯡꯗꯤ ꯅꯣꯡ ꯆꯨꯔꯒꯀꯣ ꯃꯁꯤ ꯇꯨꯝꯕꯁꯨ ꯌꯥꯗꯣꯏꯅꯤ ꯁꯥꯕꯒꯤ
ꯑꯁꯤ ꯀꯣ
ꯅꯇꯦ ꯌꯨꯝꯗ
꯭ꯅꯨꯝꯗꯥꯪꯔꯣ
ꯍꯥꯥ
ꯅꯨꯡꯗꯥꯡꯗꯨ ꯇꯨꯝꯕ ꯌꯥꯗꯕꯔꯣ
ꯑ ꯅꯨꯡꯗꯥꯡꯗꯤ ꯑꯗꯨꯝ ꯌꯥꯏꯗ ꯑꯣ ꯉꯦ ꯑꯌꯨꯛꯇꯣ
ꯎꯝ ꯑꯩꯈꯣꯏꯗꯤ
ꯍꯦꯜꯂꯒ ꯇꯨꯕ ꯌꯥꯗ꯭ꯔꯦ
ꯉꯔꯥꯡꯗꯨꯀꯣ ꯎꯨꯝ ꯑꯅꯤ ꯃ ꯃꯈꯥ ꯑꯗꯨꯋꯥꯏꯗ ꯃꯩ ꯃꯨꯠꯂꯦꯕ
ꯎꯝ
ꯃꯤꯅꯤꯠ ꯃꯔꯤ ꯃꯉꯥ ꯃꯨꯠꯄ ꯖꯥꯠꯅꯦꯕ
ꯑ
ꯑꯃ ꯍꯧꯔꯛꯄꯒꯤ ꯍꯦꯛꯇ ꯀꯣꯛ ꯉꯥꯎꯕꯗꯣ ꯈꯪꯕ꯭ꯔꯥ
ꯎꯝ
ꯑꯗ ꯏꯆꯦꯁꯨ ꯂꯦꯃꯥ ꯊꯥ ꯃꯩ ꯂꯥꯛꯇꯕꯅꯤꯅꯦꯀꯣ
ꯎꯝ
ꯑꯩ ꯃꯥꯏ ꯑꯃꯨꯛ ꯇꯥꯔꯦ ꯑꯠ ꯁꯥꯗꯤ ꯂꯣꯏꯔꯦ ꯃꯩꯁꯦ ꯁꯦꯀꯦꯟ ꯑꯃꯐꯥꯎ ꯃꯨꯠ ꯉ ꯌꯥꯗꯦꯒ
ꯅꯣꯏ ꯌꯨꯟꯗ ꯋꯤꯟꯗꯣꯒ ꯊꯣꯡꯒ ꯍꯥꯡꯉꯒ ꯇꯨꯝꯒꯗꯕꯅꯤꯅꯤ ꯀꯤꯕ꯭ꯔꯣ
ꯅꯪꯕꯗꯣ
ꯎꯝ
ꯗꯤ ꯌꯥꯏꯕꯀꯣ ꯑꯗꯣ ꯀꯩꯅꯣ ꯇꯧꯕ ꯑꯁꯤꯗ ꯀꯥꯡ ꯌꯥꯝꯃꯦꯕ ꯀꯣ ꯇꯥꯡ ꯌꯥꯝꯕꯩ ꯥ ꯊꯥꯎꯔꯣꯗꯅ ꯒꯨꯠ ꯅꯥꯏꯠꯇꯣ ꯀꯣꯛ ꯉꯥꯎꯋꯦ ꯍꯥꯏꯌꯦ ꯒꯤꯗꯣ ꯗꯨꯒꯤ ꯊꯗꯦ ꯅꯨꯃꯤꯠ ꯅꯤ ꯁꯤ ꯌꯥꯗꯦ ꯁꯥꯕꯤ ꯑꯣꯏꯕꯤ ꯑꯣꯏꯔꯝꯃꯅꯤꯅꯦ ꯌꯥꯔꯦꯗ ꯄꯥꯈꯪ ꯑꯣꯢꯔꯤꯗꯤ ꯒꯨꯟꯅꯥꯏ ꯃꯪꯊꯥ ꯊꯥꯅꯦ ꯍꯥꯏ
ꯑꯩꯈꯣꯏ ꯑꯩꯈꯣꯏ ꯄꯥꯈꯪꯁꯤꯟꯗꯤ ꯑꯗꯨꯝ ꯗꯨꯒꯨꯝꯕ ꯄ꯭ꯔꯣꯕ꯭ꯂꯦꯝ ꯂꯩꯇꯦ
ꯍꯥꯥ
ꯈꯣꯢ
ꯑꯩꯈꯣꯏ ꯄꯥꯈꯪꯁꯤꯗꯤ ꯑꯗꯨꯒꯕ ꯄ꯭ꯔꯣꯕ꯭ꯂꯦꯝ ꯂꯩꯇꯦꯕꯥ ꯍꯥꯏꯗꯤ
ꯅꯥꯏ ꯊꯥꯁꯨ ꯌꯥꯏ ꯑꯣꯂꯥꯎ ꯊꯥꯁꯨ ꯌꯥꯏ
ꯉꯁꯥꯏ ꯅꯃꯥꯟꯅꯕꯅ ꯍꯥꯏꯕꯗꯣ ꯌꯥꯝ ꯅꯣꯛꯅꯤꯡꯉꯦꯕ ꯅꯪꯁꯨ ꯌꯥꯋꯦꯗ ꯌꯥꯝ ꯅꯧꯅꯤꯡꯗ꯭ꯔꯥ
ꯂꯣꯛꯇ꯭ꯔꯦꯁ ꯌꯥꯗ
ꯅꯣꯛꯅꯤꯡꯉꯦ ꯀꯔꯤ
ꯀꯥꯏ ꯆꯠꯀꯅꯤ ꯉꯁꯤꯁꯤꯗꯤ
ꯌꯦ ꯅꯪꯗꯤ ꯂꯩꯒꯅꯤꯕ ꯂꯩꯒꯅꯤꯕ ꯌꯨꯝꯗ
ꯂꯩꯒꯅꯨ ꯀꯣꯏꯊꯣꯛꯑꯗꯅ
ꯑꯩꯒꯤꯊꯟꯇ ꯂꯩꯕꯅꯤꯅ ꯀꯃꯥꯏ ꯀꯣꯏꯒꯅꯤ ꯑꯩ ꯀꯣꯏꯕꯁꯨ ꯍꯩꯇꯦ ꯂꯣꯟꯁꯨ ꯍꯩꯇꯦ
ꯍꯥꯏꯗ꯭ꯔꯁꯨ ꯏꯪꯂꯤꯁ ꯉꯥꯡꯉꯅ
ꯁꯨ ꯍꯩꯇꯦ ꯑꯩꯁꯦ ꯄꯪꯕꯅꯤ ꯍꯤꯟꯗꯤ ꯉꯥꯡꯉꯣ ꯑꯗꯨꯗꯤ ꯍꯩꯇꯦ ꯀꯔꯤꯝꯇ ꯍꯩꯇꯦꯅꯦ ꯑꯩ ꯀꯣ ꯑꯗꯨꯗꯤ ꯋꯥꯈꯜ ꯋꯥꯔꯤꯅꯦ
ꯅꯣꯏ ꯏꯆꯦꯗꯤ ꯍꯣꯔꯦꯟ ꯄꯨꯡ ꯀꯌꯥꯗꯃꯨꯛ ꯂꯥꯛꯀꯅꯤꯅꯣ
ꯃꯔꯤ ꯃꯈꯥꯏꯔꯥ ꯃꯉꯥꯔꯥ ꯂꯥꯛꯀꯅꯤ
ꯃꯥ ꯂꯥꯛꯑꯗ ꯌꯥꯝ ꯋꯥꯔ ꯋꯥꯔ ꯂꯥꯛꯑꯔꯕ꯭ꯔ
ꯍꯥꯏꯕꯗꯤ
ꯌꯥꯝ ꯋꯥꯔꯒ ꯂꯥꯛꯄꯔ ꯍꯥꯏꯕꯅꯤꯗ
ꯇꯧꯗꯦ ꯑꯗꯣ ꯃꯣꯏꯗꯤ ꯍꯧꯖꯤꯛꯀꯥꯟ ꯑꯩꯈꯣꯎꯏ ꯑꯦꯩꯩꯛꯖꯥꯝ ꯇꯧꯔꯒ ꯂꯩꯌꯦꯦꯕꯀꯣ
ꯑꯦ
ꯑ ꯋꯥꯗꯕ ꯃꯥꯂ ꯑꯁ ꯕꯣꯜ ꯌꯦꯡꯅꯤꯡꯉꯥꯏꯅꯦ ꯍꯥꯏꯅ ꯑꯆꯥꯄꯣꯠ ꯌꯥꯝ ꯄꯨꯔꯛꯑꯒ ꯂꯩꯃꯤꯟꯅꯃꯦꯁꯤꯒ ꯔꯣꯅꯥꯟꯗꯣꯒꯤ ꯃꯦꯠꯁꯇ ꯌꯦꯡꯅꯤꯡꯉꯥꯏ
ꯏ ꯁ ꯄꯣꯠꯁꯨ ꯇꯧꯗ꯭ꯔꯒ
ꯇꯧꯗꯤ ꯇꯧꯗ꯭ꯔꯦ ꯑꯗꯨ ꯑꯣꯏꯔꯁꯨꯀꯣ ꯑꯩꯗꯤꯀꯣ ꯅꯣꯏꯒꯤ ꯀꯩꯅꯣ ꯑꯃꯗꯣ ꯄꯥꯝꯗꯦꯕꯁꯨ ꯄꯄꯥꯝ ꯃꯥꯗꯨꯅ ꯃꯁꯛꯇꯣ ꯑꯩꯅ ꯄꯥꯝꯗꯦꯕ ꯑꯩꯅ ꯄꯥꯝꯕꯗꯤ ꯀꯩꯅꯣ ꯀꯣꯔꯤꯌꯥꯒꯨꯝꯕ ꯃꯤꯁꯤꯡꯗꯣ ꯌꯥꯝ ꯄꯥꯝꯃꯦ
ꯖꯄꯥꯟꯗꯦ ꯍꯤꯡꯂꯤꯗ
ꯑꯩꯗꯤ ꯃꯁꯛ ꯐꯖꯕ ꯉꯥꯛꯇꯅꯤ ꯁꯞꯄꯣꯔꯠ ꯇꯧꯔꯤꯁꯦ
ꯃꯁꯛ ꯐꯕ
ꯐꯖꯕ ꯐꯖꯕ
ꯏꯁꯁ ꯔꯣꯅꯦꯜꯗꯣꯁꯨ ꯃꯁꯛ ꯐꯖꯩꯗꯨꯗꯤ
ꯇꯣꯡꯉ ꯃꯃꯥꯏꯗ ꯀꯩꯅꯣꯝꯃ ꯇꯧꯋꯦꯗ ꯄꯥꯝꯗꯦ ꯄꯥ ꯅꯨꯄꯥ ꯊꯣꯛꯇ꯭ꯔꯣ ꯅꯨꯄꯥꯗꯤ ꯊꯣꯛ
ꯃꯥꯒꯤ ꯑꯗꯝ ꯑꯦꯞ ꯏꯄꯥꯜꯗ ꯌꯥꯝ ꯆꯥꯎꯔꯒ ꯑꯩ ꯃꯥꯟꯕꯗꯣ
ꯑꯁꯦꯡꯕ ꯅꯪꯁꯨ ꯆꯥꯎꯗꯤ ꯆꯥꯎꯋꯦꯀꯣ ꯑꯩꯒꯤꯗꯤ ꯌꯥꯝ ꯆꯥꯎꯕꯅꯤꯗ ꯔꯣꯅꯥꯜꯗꯣ ꯃꯥꯟꯅꯥꯕꯅꯤꯗ ꯑꯥꯎ ꯃꯥꯜꯂꯦ ꯃꯥꯜꯂꯦ ꯊꯖꯗꯕꯩꯔꯣ ꯑꯗꯨꯅꯦ ꯑꯩꯅ ꯂꯩꯗꯕ ꯍꯣꯔꯦꯟꯗꯤꯀꯣ ꯍꯣꯔꯦꯟ ꯃꯥꯒꯤ ꯔꯒ ꯅꯪꯒꯤꯒ ꯅꯪꯒꯤ ꯐꯣꯠꯇꯣꯒ ꯃꯥꯒꯤꯒ ꯀꯣ ꯑꯩꯅ ꯀꯝꯄꯤꯌꯔ ꯇꯧꯔ ꯒꯅꯤ
ꯌꯦꯡꯉꯤ ꯌꯦꯡꯉꯨ ꯑꯗꯨ ꯅꯍꯥꯟꯗ ꯑꯩ ꯌꯥꯝ ꯅꯣꯛꯅꯤꯡꯕ ꯑꯃ ꯂꯩꯅꯦ ꯑꯩ ꯍꯣꯁꯇꯦꯜꯗ ꯍꯣꯁꯇꯦꯜꯗꯒꯤ ꯂꯥꯛꯄ ꯀꯥꯟꯗꯀꯣ ꯑꯩ ꯏꯅꯥꯎꯅꯨꯄꯤꯗ ꯑꯩꯒꯤ ꯀꯥꯁ ꯁꯦꯡꯅ ꯂꯩꯌꯦꯕ ꯑꯗꯨ ꯃꯥꯅ ꯅꯪꯒꯤ ꯐꯣꯇꯣꯁꯤꯡꯗꯨ ꯂꯧꯊꯣꯛꯑꯒ ꯊꯅꯝꯑꯦ ꯃꯥꯅ ꯍꯥꯏꯕꯗ ꯏꯃꯥ ꯏꯃꯥꯗꯤ ꯎꯗ꯭ꯔꯤꯀꯣ ꯍꯥꯏꯑꯦ ꯃꯥ ꯅ
ꯑ
ꯅꯍꯥꯟꯗꯣ ꯎꯔꯝꯒꯅꯤꯗ ꯑꯩ ꯑꯩꯕꯨ ꯂꯣꯠꯂꯣ ꯍꯥꯏꯅ ꯊꯝꯕꯅꯦꯀꯣ ꯑꯗꯨ ꯑꯗꯨꯗ ꯑꯩꯁꯨ ꯀꯥꯎꯕꯒꯤ ꯀꯝꯄ꯭ꯌꯨꯇꯔꯒꯤ ꯀꯤꯕꯣꯔꯠꯇ ꯊꯝꯃꯒ ꯑꯃꯨꯛ ꯊꯕꯛ ꯆꯠꯄ ꯏꯃꯥꯗꯤ ꯌꯨꯝ ꯑꯩ
ꯑꯩ ꯀꯥꯗ ꯆꯥꯡꯉ ꯌꯦꯡꯉꯝꯃꯨ ꯀꯥꯏ ꯌꯥꯝ ꯊꯝꯕ ꯌꯥꯗꯣꯏꯔꯣ
ꯍꯥꯥ
ꯍꯧꯖꯤꯛ ꯑꯗꯨ ꯂꯧꯔꯅꯤꯀꯣ ꯅꯍꯥꯟ ꯑꯗꯨ ꯂꯧꯕ ꯂꯥꯛꯑꯣ ꯍꯥꯏꯔꯦꯅ ꯁꯨꯞꯂꯥꯛ ꯂꯥꯛꯁꯦ ꯑꯩ ꯀꯨꯝꯁꯤ ꯌꯥꯔꯗꯤ ꯊꯣꯛꯑꯗꯤꯀꯣ
ꯎꯝ ꯊꯖꯗꯦꯗꯥ
ꯏꯆꯦ ꯂꯨꯍꯣꯡꯉꯗꯤ ꯂꯥꯛꯀꯅꯤꯅ ꯃꯥꯁꯨ ꯈꯝꯗꯦ ꯁꯤ ꯏꯔꯥꯡꯁꯦ ꯈꯔ ꯐꯔꯗꯤ ꯍꯣꯡꯗꯤ ꯍꯣꯡꯒꯅꯤꯕꯀꯣ ꯑꯗꯨ ꯀꯩꯁꯨꯗꯤ ꯇꯧꯗ꯭ꯔꯣꯏꯦꯅꯣ ꯍꯧꯖꯤꯛ ꯀꯗꯤꯤꯀꯣ
ꯇꯧ ꯍꯧꯖꯤꯛ ꯁꯤꯦꯀ꯭ꯌꯨꯔꯤꯇꯤꯁꯤꯡꯅ ꯈꯔ ꯀꯣꯝꯕꯤꯪ ꯑꯣꯄꯔꯦꯁꯟ ꯆꯠꯄꯒꯤ ꯏꯔꯥꯡ ꯇꯧꯗꯕꯅꯤꯅ
ꯅꯣꯏ ꯕꯣꯂꯨꯝꯗꯣ ꯈꯔ ꯔꯤꯗ꯭ꯌꯨꯁ ꯇꯧꯅꯦ ꯌꯥꯗꯦꯗ
ꯀꯔꯤ ꯇꯧꯕ꯭ꯔꯣ
ꯏꯀꯣ ꯈꯔ ꯊꯣꯛ ꯑꯕꯥ
ꯀꯩꯅꯣꯅꯦ ꯇꯥꯕ꯭ꯔꯣ ꯌꯥꯔꯕ꯭ꯔꯣ
ꯌꯥ ꯌꯥꯗ꯭ꯔꯤ
ꯌꯥꯔꯦ ꯅꯪꯁꯨꯑꯣ ꯑꯩꯒꯤ ꯑꯩꯈꯣꯟꯁ ꯀꯟ ꯂꯩꯔꯕꯅꯤ ꯃꯥꯏ ꯄ꯭ꯔꯣꯔꯣ ꯉꯁꯥꯏꯅꯕꯗꯣ ꯑꯩꯅꯥ ꯐꯣꯟ ꯇꯧꯕꯅꯦꯕꯥ ꯇꯧꯕ ꯀꯥꯟꯗ ꯑꯩꯅ ꯋꯥ ꯉꯥꯡꯕ ꯀꯥꯟꯗ ꯑꯩꯅ ꯇꯞꯅ ꯉꯥꯡꯕꯀꯣ ꯑꯗꯨꯃꯅꯀꯣ ꯅꯥꯡꯅ ꯇꯞꯅ ꯉꯥꯡꯉꯁꯦ ꯁꯄꯛ ꯐꯛꯇꯦ ꯂꯥꯎꯅ ꯉꯥꯡꯉꯣ ꯍꯥꯏꯌꯦ ꯃꯥꯗꯣ ꯍꯥꯏꯕꯗꯤ ꯑꯩꯕꯨ ꯐꯣꯟ ꯇꯧꯕ ꯃꯥꯟꯗꯕꯒꯤ ꯃꯉꯣꯟꯗ ꯍꯩꯅꯗꯕ ꯐꯥꯎ ꯌꯥꯏꯑꯕ
ꯑꯗ ꯅꯪꯗꯤ ꯀꯟꯅ ꯀꯟꯅ ꯉꯥꯡꯕꯗꯅꯒ ꯍꯩꯅꯅꯕꯒꯤꯅꯦꯕ
ꯃꯠ ꯑꯩꯅ ꯇꯞꯅ ꯉꯅꯕꯗ ꯑꯩꯉꯣꯟꯗ ꯄ ꯍꯥꯏꯅꯗꯦꯕꯀꯣ ꯑꯩꯅꯁꯨ ꯏꯪ ꯇꯞꯄꯁꯦ ꯇꯧꯔꯤꯅꯦꯕ ꯇꯝꯕ ꯍꯪꯦꯕ
ꯗꯣ ꯏꯁꯩ ꯁꯛꯄꯗꯤ ꯑꯗꯨꯃꯥꯏꯅ ꯀꯟꯅ ꯁꯛꯄ꯭ꯔꯥ
ꯍ ꯑꯣ ꯁꯛ ꯆꯩꯕ ꯏꯆꯦ ꯁꯛꯄ ꯍꯩꯇꯦ
ꯅ ꯁꯁꯥ ꯁꯥꯎꯔꯃꯅꯤ
ꯑꯁ ꯅꯍꯥꯟꯗꯣ ꯑꯩꯈꯣꯏꯒꯤ ꯁꯪꯁꯥꯔꯗꯣ ꯑꯦ ꯑꯥ ꯑ ꯎ ꯑꯩꯈꯣꯏꯅ ꯏꯁꯩ ꯁꯛꯇꯕꯤꯗ ꯑꯗꯨꯝ ꯈꯔꯃꯛꯇ ꯑꯗꯨꯝ ꯅꯣꯛꯄꯒꯤꯀꯣ ꯏꯊꯟꯗ ꯁꯣꯂꯛꯑꯣ ꯁꯛꯑꯣ ꯍꯥꯏꯅ ꯂꯥꯎꯊꯣꯛꯄꯅꯤꯅꯦꯍꯦ
ꯏꯀꯥꯏ ꯏ ꯀꯥꯏ ꯅ
ꯍꯥꯥ ꯑꯩꯅ ꯑꯗꯨꯝꯥꯏ ꯍꯥꯏꯕ ꯏꯁꯩ ꯅꯪ ꯍꯩꯔꯕ꯭ꯔꯣ ꯍꯥꯏꯌꯦ ꯏꯁꯥꯥꯁ ꯂꯥꯡꯉ ꯍꯥꯏꯕꯣꯀꯣ ꯑꯩꯅꯥ ꯍꯩꯌꯦ ꯏꯊꯟꯇ ꯁꯛꯄ ꯑꯩꯗꯣ ꯏꯊꯟꯇ ꯁꯛꯄ ꯍꯩꯗꯦꯕ ꯈꯪꯗꯦ ꯍꯑꯧꯕꯗꯣ ꯍꯩ ꯃꯤꯅ ꯑꯗꯨꯝ ꯄꯨꯟꯅ ꯁꯛꯑꯗꯤ ꯍꯩꯕꯀꯣ ꯑꯗꯨ ꯏꯊꯟꯗ ꯁꯛꯑꯗꯤ ꯑꯩ
ꯎꯝ ꯀꯟꯐꯏꯗꯦꯟꯠ ꯂꯩꯇꯕꯩ ꯑꯣꯏꯔꯝꯅꯤ
ꯈꯪꯁꯦ ꯈꯪꯉꯦ ꯏꯆ ꯑꯩ ꯇꯨꯟꯁꯨ ꯂꯣꯏ ꯀꯥꯎꯋꯦꯕ ꯍꯦꯛ ꯍꯧꯕꯗ
ꯇꯨꯅꯤꯡꯛ ꯁꯣꯐꯥꯗꯣ ꯈꯔ ꯍꯩꯔꯗꯤ ꯕꯦꯁꯤꯛ ꯈꯛꯇ ꯍꯩꯔꯁꯨꯀꯣ ꯑꯗꯨꯝ ꯏꯁꯩꯗꯤ ꯑꯗꯨꯝ ꯁꯛꯄ ꯍꯩꯔꯝꯅꯤ
ꯑꯗꯨꯒꯤ ꯑꯩꯒꯤ ꯑꯩꯒꯤ ꯑꯗꯨꯅꯤ ꯅꯪ ꯑꯣꯏꯅ ꯇꯝ ꯇꯥꯔꯦꯅ
ꯎꯝ
ꯁꯨꯣ ꯐꯥꯗ ꯅꯪ ꯇꯜꯂ ꯑꯗꯨꯅꯦ ꯍꯥꯏꯔꯤꯁꯦ ꯑꯗꯨ ꯅꯗ꯭ꯔꯗꯤ ꯀꯔꯍꯥꯏꯅ ꯇꯝꯗꯣꯏꯅꯣꯣ ꯌꯥ ꯏꯁꯥꯗꯤ ꯐꯥꯎ ꯑꯗꯨꯕꯨ ꯀꯅꯣ
ꯅꯀ ꯅꯗꯤ ꯆ ꯖ ꯄꯤ ꯀꯄ ꯀꯁꯒꯂ ꯃꯅꯤꯅꯣ
ꯂ ꯂꯥꯏ ꯗꯕ꯭ꯔꯥ ꯍꯥꯏꯕ ꯅꯠꯇ꯭ꯔꯕ꯭ꯔꯥ
ꯇꯦꯂꯦꯟꯗ ꯍꯥꯏꯈꯗꯨꯅꯦ ꯅꯪꯅ ꯅꯪꯅ ꯅꯪꯅ ꯍꯩꯒꯦ ꯍꯥꯏꯅ ꯈꯟꯗ꯭ꯔꯒ ꯀꯔꯤꯒꯤ ꯇꯦꯂꯦꯟ ꯂꯩꯇꯦ ꯍꯥꯏꯕ ꯑꯗꯨꯗꯤ ꯅꯆꯤꯟꯊꯤ ꯋꯥꯅꯤ
ꯏꯁꯩ ꯑꯃ ꯁꯛꯄꯗ ꯄꯥꯡꯗ ꯀꯩꯅꯣ ꯌꯥꯝ ꯋꯥꯕꯗꯣ ꯈꯪꯕ꯭ꯔꯥ ꯑꯗꯨ ꯍꯥꯎꯋꯦꯕ ꯑꯩꯅ ꯏꯁꯩ ꯏꯁꯩ ꯁꯛꯄꯒꯤ ꯃꯑꯣꯡ ꯍꯩꯇꯕ꯭ꯔꯥ
ꯑꯗꯨꯅ ꯎꯝ ꯕꯦꯁꯤꯛ ꯕꯦꯁꯤꯛ ꯍꯩꯇꯕꯤꯕꯤꯔꯝꯃꯅꯤ